ꯇꯥꯔꯕꯣ
ꯑꯧ ꯇꯔꯦ
ꯍꯧꯖꯤꯛ ꯅꯣꯏꯒꯤ ꯂꯧ ꯎꯔꯤꯕꯔꯣ
ꯈꯣꯏꯂꯧ ꯎꯝ ꯎꯕꯅꯦ
ꯑꯗꯣ ꯑꯩꯈꯣꯏꯒꯤ ꯏꯁꯤꯡ ꯀꯩꯀꯩꯕꯨ ꯍꯧ
ꯍꯦꯛꯇ ꯄꯠ ꯄꯠ ꯄꯠ ꯄꯠ ꯇꯠꯂꯤꯅꯦ ꯑꯩꯒꯤꯁꯦ
ꯑꯥ ꯅꯦꯋ ꯋꯥꯛ ꯈꯔ ꯅꯨꯡꯉꯥꯏꯇꯕ ꯃꯥꯜꯂꯦ
ꯅꯦꯠꯋꯥꯛ ꯅꯨꯡꯉꯥꯏꯇꯕꯩꯔꯥ ꯀꯩꯒꯤ ꯑꯣꯏꯗꯣꯏꯅꯣ ꯒ꯭ꯌꯥꯟ ꯇꯥꯗꯦ ꯈꯔ ꯀꯩꯅꯣ
ꯎꯝ ꯈꯔ ꯅꯦꯠꯋꯥꯛꯀꯤ ꯑꯣꯏꯗꯣꯏꯅꯤ ꯄꯠ ꯄꯠ ꯇꯠꯂꯤꯁꯦ
ꯑꯗꯣ ꯅꯣꯏꯒꯤ ꯂꯧꯗꯤ ꯍꯧꯖꯤꯛ ꯅꯣꯡ ꯈꯔ ꯈꯔ ꯁ꯭ꯋꯥꯏꯗ ꯇꯥꯔꯁꯨ ꯑꯥꯗꯗꯤ ꯇꯥꯗꯕꯅꯤꯅ ꯏꯁꯤꯡ ꯂꯩꯔꯝꯗꯧꯕ ꯃꯥꯟꯗꯦꯅꯦꯀꯣ
ꯈꯪꯎꯗꯦ ꯑꯗꯨꯒꯨꯝꯕꯗꯤ ꯍꯥꯏꯗꯤ ꯑꯩꯅ ꯀꯩꯅꯣ ꯇꯧꯕ ꯅꯠꯇꯝꯅꯤꯅ
ꯎꯝ ꯂꯧ ꯃꯇꯝ ꯍꯥꯏꯁꯤ ꯌꯥꯝꯅꯗꯤ ꯋꯥꯕꯅꯤꯅꯦꯍꯦ ꯏꯁꯤꯡ ꯇꯥꯗꯕꯒꯤꯅꯦ ꯑꯗꯨꯒ
ꯏꯁꯤꯡ ꯍꯥꯏꯁꯤ ꯅꯣꯡ ꯑꯗꯨꯝ ꯆꯨ ꯐꯖꯅ ꯈꯔ ꯈꯔꯛꯇꯤ ꯀꯩꯅꯣ ꯇꯧꯔꯝꯃꯅꯤꯗ ꯂꯩꯔꯝꯃꯅꯤꯗ ꯅꯨꯡꯁꯥꯒ ꯁꯥꯕꯁꯤꯗ ꯍꯧꯖꯤꯛꯀꯥꯟ ꯂꯧ ꯀꯥꯏꯅ ꯅꯨꯡꯁꯥꯒ ꯁꯥꯕꯁꯤꯗ ꯆꯠ ꯇꯨ ꯆꯠꯂꯝꯒꯗ꯭ꯔꯥ ꯈꯪꯗꯦꯗ ꯆꯠꯂꯝꯕꯁꯨ ꯌꯥꯏ ꯆꯠꯂꯝꯗꯕꯁꯨ ꯌꯥꯏ ꯎꯝ ꯁꯥꯏ ꯍꯧꯖꯤꯛ ꯀꯥꯏꯗꯩ ꯑꯁ ꯃꯄꯥꯟ ꯈꯤꯇꯪ ꯊꯣꯛꯄꯐꯥꯎꯗ ꯊꯣꯛꯄ ꯉꯝꯗꯕꯅꯤꯅ
ꯑꯗꯣ ꯍꯧꯖꯤꯛ ꯁꯥꯃꯟꯈꯤꯕꯅꯤꯅ ꯏꯁꯤꯡ ꯀꯩ ꯀꯩ ꯑꯃ ꯑꯃꯁꯦꯠ ꯇꯥꯈꯤꯕ ꯑꯣꯏꯔꯁꯨ ꯌꯥꯝꯅ ꯏꯁꯤꯡ ꯂꯩꯅꯔꯔꯣꯏꯕ ꯍꯧꯖꯤꯛꯁꯦ ꯑꯗꯨꯗꯨꯅ ꯑꯩꯈꯣꯏꯒꯤ ꯎꯗꯨꯔꯤꯕ ꯍꯥꯏꯗꯤ ꯑꯩꯈꯣꯏꯅꯗꯤ ꯈꯪꯕꯗꯨ ꯑꯣꯏꯗ꯭ꯔꯦꯗꯅ ꯑꯩꯈꯣꯏꯒꯤ ꯎꯔꯤꯕ ꯂꯧꯃꯤꯁꯤꯡꯅꯗꯤ ꯑꯗꯨꯒꯤ ꯑꯋꯥꯕꯗꯣ ꯈꯪꯉꯦ ꯏꯁꯤꯡꯒꯤ ꯂꯩꯇꯕꯒꯤ ꯑꯗꯨꯗꯒꯤ ꯐꯧ ꯍꯨꯟꯕꯗꯣ ꯌꯥꯗꯕꯒꯤ ꯅꯔꯤꯕ ꯃꯌꯥꯝꯁꯤ ꯏꯁꯤꯡꯖꯦ ꯍꯥꯏꯗꯤ ꯁꯥꯕꯅ ꯃꯔꯝ ꯑꯣꯏꯔꯒꯅꯦꯕ ꯇꯧꯔꯤꯁꯦ ꯑꯗꯣ ꯅꯣꯏꯒꯤ ꯎꯔꯤꯕꯗꯨꯗꯤ ꯏꯁꯤꯡ
ꯏꯁꯤꯡꯗꯤ ꯑꯗꯨꯝ ꯅꯣꯡ ꯀꯩꯅꯣ ꯇꯧꯕꯅꯤꯅ ꯖꯒꯥꯗꯣ ꯂꯩꯔꯝꯗꯧꯕꯗꯤ ꯃꯥꯜꯂꯦꯅꯦꯀꯣ ꯑꯣ ꯂꯩꯔꯝꯕꯁꯨ ꯌꯥꯏ ꯈꯪꯗꯦ ꯍꯥꯏꯕꯗꯤ ꯐꯖꯅ ꯀꯩꯅꯣ ꯈꯪꯗꯦ ꯑꯩꯈꯣꯏꯗꯣ ꯆꯠꯄ ꯈꯣꯠꯄ ꯒꯨꯝꯕ ꯇꯧꯕ ꯅꯠꯇꯕꯅꯤꯅ
ꯎꯝ ꯑꯈꯣꯏꯒꯤꯁꯨ ꯏꯁꯤꯡꯗꯣ ꯈꯔ ꯅꯣꯡ ꯇꯥꯒꯤꯕꯗꯨꯅ ꯈꯤꯇꯪ ꯂꯩꯔꯒꯁꯨꯀꯣ ꯌꯥꯝꯅ ꯂꯩꯌꯣ ꯍꯥꯏꯕꯗꯨꯗꯤ ꯌꯥꯗ꯭ꯔꯦꯕ ꯅꯨꯡꯁꯥꯁꯤꯅꯒ ꯁꯥꯔꯦ ꯍꯧꯖꯤꯛ ꯈꯣꯏꯅꯁꯨ
ꯑꯩꯈꯣꯏꯅꯁꯨ ꯅꯪꯅ ꯍꯥꯏꯕꯤꯗꯨꯅꯤ
ꯈꯤꯇꯪꯈꯛ ꯊꯣꯛꯄ ꯀꯥꯟꯗꯗ ꯍꯦꯛꯇ ꯁꯥꯕ ꯏꯁꯥꯁꯦ ꯂꯩꯚꯝ ꯈꯪꯗꯕꯀꯣ
ꯑꯗ
ꯑꯗꯨ ꯍꯥꯟꯅꯒꯗꯤ ꯌꯥꯝꯅ ꯈꯦꯅꯔꯦꯕ ꯈꯦꯅꯔꯦ ꯍꯧꯖꯤꯛꯇꯤ ꯍꯥꯏꯗꯤ ꯏꯪ ꯈꯥꯇꯪ ꯊꯣꯛ ꯇꯧꯕ ꯈꯣꯠ ꯇꯧꯕꯁꯤꯁꯨ ꯁꯥꯃꯜꯂꯝꯅꯤꯅꯥ ꯑꯗꯨꯝ ꯏꯁꯥ ꯏꯎꯁꯨ ꯅꯨꯡꯉꯥꯏꯇꯗꯅ ꯊꯣꯛ ꯅꯤꯡꯕꯁꯨ ꯀꯩꯁꯨ ꯌꯥꯝ ꯐꯥꯎꯗ꯭ꯔꯦ ꯑꯗꯒꯤ ꯈꯪꯗꯦꯅꯦ ꯍꯧꯖꯤꯛꯀꯥꯟꯁꯦ
ꯎꯝ
ꯑꯣꯏꯔꯥꯒꯥ ꯆꯠꯀꯗꯕ ꯈꯣꯠꯀꯗꯕ ꯁꯦ
ꯅꯣꯏꯒꯤꯗꯤ ꯄꯣꯠ ꯀꯩꯀꯩ ꯊꯥꯕ ꯈꯣꯠꯄ ꯇꯧꯕ꯭ꯔꯣ
ꯇꯧꯗꯦꯗꯥ
ꯎꯝ
ꯃꯤ ꯂꯩꯇꯕꯅꯤꯅ ꯊꯥꯕ ꯈꯣꯠꯄ ꯍꯥꯏꯗꯣ ꯊꯥꯕ ꯀꯩꯅꯣ ꯇꯧꯗ꯭ꯔꯦ
ꯎꯝ ꯄꯣꯠ ꯆꯩ ꯑꯗꯨ ꯑꯣꯏꯔꯁꯨ ꯈꯔ ꯏꯁꯥꯒꯤ ꯆꯥꯅꯕꯒꯤ ꯈꯔ ꯑꯃꯗꯤ ꯊꯥꯕꯗꯤ ꯐꯩꯑꯕ ꯑꯇꯩꯈꯩ ꯂꯩꯒ꯭ꯔꯁꯨꯀꯣ
ꯎꯝ ꯍꯥꯟꯅꯕꯨꯗꯤ ꯑꯗꯨꯝ ꯊꯥꯕ ꯈꯣꯠꯄꯁꯦ ꯇꯧꯔꯝꯕꯅꯦ ꯑꯗꯣ ꯍꯧꯖꯤꯛ ꯀꯥꯟꯖꯤꯗꯤ ꯈꯪꯗꯦꯅꯦ ꯊꯥꯗ꯭ꯔꯦ ꯑꯗꯩꯩ ꯃꯤꯒ ꯂꯩꯇꯝꯅꯦ ꯌꯦꯡꯁꯤꯟꯕꯤꯅꯕ ꯈꯣꯠꯆꯤꯟꯕꯤꯅꯕꯁꯨ ꯀꯩꯁꯨ ꯂꯩꯇꯝꯅꯤꯅꯥ ꯀꯩꯅꯣ ꯇꯧꯗ꯭ꯔꯦ
ꯎꯝ ꯑꯗ ꯑꯗꯨꯅꯤ ꯑꯗꯨꯅꯤ
ꯅꯣꯡ ꯈꯛꯇꯪ ꯇꯥꯔꯗꯤ ꯁꯋꯥꯏꯁꯦ ꯑꯗꯨꯝ ꯊꯨꯝꯕ ꯊꯨꯝꯕꯒ ꯇꯧꯔꯒꯥꯀꯣ ꯑꯗꯨꯝ ꯗꯔ꯭ꯦꯟ ꯗꯩꯩ ꯀꯩꯗꯩꯩ ꯆꯥꯇꯐꯝꯒꯥ ꯂꯩꯁꯤꯜ ꯂꯛꯇ꯭ꯔꯦ ꯍꯧꯖꯤꯛꯀꯥꯟ ꯂꯝꯕꯤꯅ ꯃꯔꯣꯜ ꯑꯃꯥ ꯑꯁ ꯐꯠꯇꯕꯅꯦ ꯀꯣꯗ꯭ꯔꯣꯛ ꯀꯗ꯭ꯔꯥꯛ
ꯎꯝ ꯊꯨꯝꯃꯦ ꯊꯨꯝꯃꯦ ꯍꯧꯖꯤꯛꯁꯦ ꯗ꯭ꯔꯦꯟ ꯃꯌꯥꯝ ꯁꯥꯕꯒꯤ ꯀꯣꯠꯊꯣꯛꯅꯕꯅꯦ ꯀꯔꯤꯅꯦ ꯇꯧꯅꯕ ꯃꯌꯥꯝꯁꯤꯗꯀꯣ ꯏꯁꯤꯡꯁꯤꯡꯁꯦ ꯍꯦꯛꯇ ꯇꯥꯔꯛꯄ ꯀꯥꯟꯗꯨꯗ ꯂꯣꯏꯅ ꯌꯨꯝꯗꯒ ꯆꯪꯁꯤꯟꯗꯅ ꯑꯗꯨꯗꯒꯤ ꯂꯝꯕꯤꯗ ꯆꯠꯄꯒꯁꯦ ꯆꯠꯐꯝ ꯈꯪꯗꯕꯤ ꯑꯗꯨꯅꯦ ꯇꯧꯔꯤꯁꯦ
ꯅꯣꯡ ꯈꯤꯇꯡꯆꯨꯕ ꯍꯧꯖꯤꯛꯇ ꯍꯜꯂꯠꯑꯦ ꯑꯩꯈꯣꯏꯒꯤꯗꯤ ꯂꯧ
ꯎꯔꯤ ꯅꯦꯅ ꯇꯧꯔꯤꯁꯤ ꯅꯣꯡꯁꯤꯀꯣ ꯈꯇꯪ ꯈꯛ ꯇꯥꯔꯛꯑꯒꯗꯤ ꯍꯦꯟꯅ ꯎꯕꯗ ꯅꯨꯡꯉꯥꯏꯕ ꯍꯥꯏꯗꯣ ꯑꯣꯏꯒꯗꯕꯅꯦ
ꯎꯝ
ꯁꯤ ꯍꯤꯡꯒꯣꯜꯁꯨ ꯊꯥꯔꯤ ꯃꯌꯥꯝ ꯑꯁꯤ ꯂꯣꯏꯅ ꯁꯦꯟꯅꯅꯕ ꯍꯣꯠꯅꯕꯗ ꯏꯁꯤꯡ ꯆꯥꯏꯅꯕ ꯍꯣꯠꯅꯕꯗ ꯌꯥꯝ ꯊꯤꯅ ꯋꯥꯏ ꯍꯥꯏꯕ ꯎꯝ ꯏꯟꯖꯥꯡ ꯃꯈꯜ ꯀꯌꯥ ꯀꯌꯥꯅꯤ ꯊꯥꯔꯤꯁꯤ ꯑꯁꯤꯁꯤꯅ ꯑꯩꯈꯣꯏꯒꯤ ꯆꯍꯤ ꯑꯃꯒꯤ ꯍꯥꯏꯗꯤ ꯑꯗꯨꯝ ꯆꯠꯅꯕ ꯑꯂꯨꯗ ꯑꯣꯏꯔꯣ ꯇꯤꯜꯂꯧ ꯑꯗꯨꯗ ꯑꯣꯏꯔꯣ ꯑꯗꯨꯝ ꯆꯥꯕ ꯌꯥꯅꯕ ꯆꯍꯤ ꯑꯃꯒꯤ ꯁꯤꯟꯗꯅ ꯈꯣꯠꯇꯅ ꯑꯗꯨꯅꯦꯕ ꯇꯧꯔꯤꯁꯦ
ꯑꯣꯝ
ꯑꯗꯨ ꯑꯗꯨꯅ ꯍꯧꯖꯤꯛ ꯏꯁꯤꯡ ꯆꯥꯏꯕꯗ ꯑꯣꯏꯔꯣ ꯍꯦꯛꯇ ꯋꯥꯏꯑꯦꯕ ꯁꯣ ꯎꯅꯤ ꯆꯪꯉꯛꯑꯒ ꯑꯃꯨꯛ ꯆꯥꯏꯒꯅꯤ ꯑꯃꯨꯔꯛ ꯈꯛꯇꯪꯈꯛꯅ ꯂꯣꯏꯕꯁꯨ ꯅꯠꯇꯕꯅꯤꯅ ꯑꯗꯨꯝ ꯀꯣ ꯂꯦꯞꯇꯒꯩ ꯆꯥꯏꯕꯗꯗꯤ ꯑꯗꯨ ꯍꯦꯛ ꯂꯣꯏꯔꯀꯥꯟꯗꯗꯗꯤ ꯍꯦꯛꯇ ꯏꯁꯥꯁꯦ ꯋꯥꯏꯑꯦꯕ ꯑꯗꯨꯗꯨꯅ ꯂꯣꯏꯔꯛꯑꯕ ꯀꯥꯟ ꯅꯨꯃꯤꯠ ꯅꯤꯅꯤ ꯑꯃꯗꯤ ꯑꯃꯨꯛ ꯆꯥꯏꯔꯔꯣꯏ ꯑꯗꯨ ꯍꯦꯛ ꯂꯣꯏꯕꯒ ꯑꯃꯨꯛ ꯆꯥꯏꯕꯗ ꯑꯃꯨꯛ ꯍꯦꯛꯇ ꯋꯥꯕꯅꯦꯕ ꯇꯧꯔꯤꯁꯦ ꯑꯗꯨꯅ ꯌꯥꯝꯅ ꯋꯥꯏ ꯅꯣꯏꯒꯤ ꯑꯉꯥꯡ ꯑꯗꯨꯕꯨ ꯅꯨꯡꯉꯥꯏꯔꯤꯕ꯭ꯔꯥ
ꯑꯉꯥꯡ ꯃꯆꯥꯗꯨꯔꯣ
ꯑꯥ ꯑꯉꯥꯡ ꯃꯆꯥꯗꯣ ꯑꯅꯥ ꯑꯌꯦꯛꯀ ꯌꯥꯎꯗꯕ ꯖꯥꯠꯂꯣ
ꯎꯝ ꯀꯔꯤꯝꯗꯤ ꯇꯧꯗꯦꯗ ꯍꯧꯖꯤꯛꯀꯤ ꯍꯥꯏꯕꯅꯤꯅ ꯑꯗꯨꯝ ꯀꯩꯅꯣ ꯇꯧꯔꯤ
ꯑꯗꯣ ꯑꯉꯥꯡꯁꯤꯡꯗꯣ ꯐꯖꯅ ꯂꯩꯕ ꯀꯥꯟꯗꯗ ꯆꯦꯛꯁꯤꯟꯅ ꯁꯦꯟꯅꯗꯅ ꯈꯣꯠꯇꯅ ꯇꯧꯀꯣ ꯑꯁꯣꯏ ꯑꯉꯥꯝ ꯌꯥꯎꯍꯟꯕ ꯌꯥꯕ ꯅꯠꯇꯦꯕ ꯑꯉꯥꯡ ꯍꯩꯖꯤꯛ ꯂꯝꯕꯤ ꯆꯠꯄꯗ ꯑꯣꯏꯔꯣ ꯎꯔꯤꯕ ꯁꯥꯟꯅꯄꯣꯠ ꯑꯣꯏꯁꯅꯨ ꯑꯃ ꯑꯣꯏꯁꯅꯨ ꯍꯦꯛꯇ ꯀꯞꯇꯣꯔꯤꯕꯅꯤ ꯑꯁꯤ ꯂꯩ
ꯑꯁꯤ ꯂꯩꯕꯤꯌꯨ ꯑꯁꯤ ꯂꯩꯕꯤꯌꯨ ꯍꯥꯏꯅꯀꯣ
ꯑꯗꯨꯗꯨꯗ ꯃꯈꯣꯏꯅ ꯑꯦ ꯃꯤ ꯑꯃꯅ ꯄꯣꯠ ꯑꯃ ꯄꯤꯕ ꯑꯣꯏꯔꯒꯁꯨ ꯑꯗꯨ ꯄꯥꯝꯕꯅꯤꯅ ꯑꯗꯨꯒꯤ ꯃꯅꯥꯛꯇ ꯆꯠꯇꯅꯕ ꯁꯣꯏꯗꯅꯕ ꯑꯗꯨꯗꯨ
ꯁꯣꯏꯗꯅꯕ ꯇꯧꯒꯗꯕ
ꯑꯗ ꯑꯗꯨꯗꯨꯅ ꯐꯖꯅ ꯀꯩꯅꯣ ꯑꯉꯥꯡꯗꯣ ꯐꯖꯅ ꯀꯣ ꯁꯦꯟꯅꯗꯅ ꯈꯣꯠꯇꯅ ꯇꯧ ꯏꯁꯤꯡꯗ ꯇꯥꯒꯅꯤ ꯐꯖꯅ ꯑꯗꯨꯒꯨꯝꯕ ꯁꯣꯏꯗꯅꯕ ꯉꯥꯝꯗꯅꯕ ꯐꯖꯅ ꯇꯧꯒꯗꯕꯅꯤꯀꯣ ꯑꯗꯣ ꯅꯪꯒꯤ ꯀꯣꯆꯤꯡꯗꯨꯗꯤ ꯆꯠꯇ꯭ꯔꯕ꯭ꯔꯥ
ꯀꯣꯆꯤꯡ ꯆꯠꯂꯦ
ꯎꯝ ꯀꯟꯅ
ꯀꯟꯅ ꯀꯟꯅ ꯍꯣꯠꯅꯒꯗꯕꯅꯤꯀꯣ ꯑꯧ
ꯎꯝ